ꯑꯥꯎ ꯇꯥꯏꯌꯦ
ꯑꯥ
ꯇꯨꯝ ꯇꯨꯝꯈ꯭ꯔꯕꯣ ꯂꯩꯁꯥꯕꯤꯗꯣ
ꯅꯦ ꯍꯧꯒꯠꯂꯦ ꯑꯃꯨꯛ ꯐꯤ ꯐꯧꯗꯣꯛꯀꯦ ꯊꯧꯕꯅꯦ
ꯑꯁ ꯑꯩꯁꯨ ꯐꯤ ꯁꯨꯅꯕ ꯂꯩ
ꯇꯥꯕ꯭ꯔꯣ
ꯇꯥꯏ
ꯑꯣ
ꯅꯣꯏꯗꯤ ꯐꯤ ꯁꯨꯕ ꯂꯣꯏꯔꯕꯅꯤꯅ ꯋꯥꯏ ꯁꯪꯉꯦ ꯑꯩꯗꯤ ꯃꯌꯥꯝ ꯄꯩꯔꯤ
ꯑꯩ ꯂꯩꯔꯤꯌꯦ ꯂꯩꯔꯤꯌꯦ ꯃꯌꯥꯝ ꯂꯩꯔꯤꯌꯦ
ꯎꯝ ꯑꯩꯁꯨ ꯃꯌꯥꯝ ꯂꯩ ꯇꯟꯗꯅ
ꯉꯁꯥꯏꯗꯣ ꯇꯨꯝꯊꯣꯛꯈ꯭ꯔꯕ ꯑꯥꯎ ꯑꯥ ꯑꯉꯥꯡ ꯂꯩꯁꯥꯕꯤꯗ ꯇꯨꯝꯒꯦ ꯍꯥꯏꯗ ꯑꯩ ꯑꯩ ꯑꯣꯏꯅ ꯇꯨꯝꯊꯣꯛꯈ꯭ꯔꯦ ꯍꯥꯍꯥ
ꯉꯔ ꯉꯔꯥꯡꯖꯨ ꯀꯩꯝ ꯍꯥꯏꯔꯛꯈꯤꯗ꯭ꯔꯦ ꯑꯩꯗꯤ ꯑꯌꯨꯛ ꯄꯨꯡ ꯃꯔꯤ ꯃꯈꯥꯏꯗ ꯍꯧꯒꯠꯄ ꯍꯧꯖꯤꯛꯐꯥꯎ ꯇꯨꯝꯗ꯭ꯔꯤ
ꯑꯣ
ꯇꯨꯝꯒꯗꯕ ꯃꯇꯝꯁꯤꯗ ꯑꯗꯨꯝ ꯇꯧ ꯂꯩꯔꯦ ꯍꯧꯖꯤꯛ ꯇꯨꯝꯃꯔꯣꯏ ꯃꯌꯦꯡ ꯐꯖꯅ ꯇꯥꯔꯅꯤ
ꯎꯝ ꯌꯨꯝ ꯑꯌꯨꯛꯀꯤ ꯕꯣꯜꯗꯣ ꯌꯦꯡꯕ꯭ꯔꯣ ꯑꯩꯈꯣꯏꯗꯤ ꯌꯦꯡꯉꯤ
ꯑꯩ ꯑꯩꯅꯦ ꯄꯥꯈꯠꯇꯅ ꯑꯩ ꯌꯦꯡꯗꯦ
ꯄꯨꯡ ꯄꯨꯡ ꯃꯔꯤ ꯃꯈꯥꯏꯗꯅꯦ ꯑꯌꯨꯛ ꯃꯔꯤ ꯃꯈꯥꯏꯗ
ꯄꯥꯈꯠꯇꯅ ꯌꯦꯡꯗꯦ ꯉꯝꯗꯤ ꯉꯝꯃꯦ ꯍꯥꯏ ꯑꯩꯈꯣꯏꯅ
ꯑꯈꯣꯏꯅ ꯉꯝꯃꯦ ꯑꯈꯣꯏꯅ
ꯑꯥ ꯅꯨꯡꯁꯤꯅꯦ ꯅꯪꯕꯣ ꯁꯛ ꯃꯥꯏ ꯈꯪꯅꯗ꯭ꯔꯒꯁꯨ ꯅꯨꯡꯁꯤꯅꯦꯍꯦ
ꯍꯣꯏ ꯍꯣꯏ ꯅꯨꯡꯁꯤꯕꯅꯤ
ꯅꯨꯡꯁꯤꯌꯦ ꯃꯥꯗꯤ ꯂꯥꯁꯁꯨ ꯑꯣꯏꯔꯦ ꯑꯗꯣ ꯅꯨꯡꯉꯥꯏꯇꯕ
ꯑ
ꯇꯪ ꯈꯤꯇꯪꯗꯅꯦꯀꯣ ꯃꯣꯏꯅ ꯆꯪꯅꯔꯤꯗꯣ ꯉꯝꯅꯔꯤꯗꯣ
ꯑꯥ
ꯑꯗꯨꯒꯨꯝꯕꯗꯨꯅꯦ ꯑꯩꯅ ꯄꯥꯈꯠꯂꯦꯕ ꯌꯥꯝꯅ ꯅꯩꯗꯤ
ꯅꯣꯏꯗꯤ ꯇꯤꯚꯤꯗ ꯌꯦꯡꯉꯝꯃꯅꯤꯌꯦ ꯑꯈꯣꯏꯗꯤ ꯌꯦꯡꯕ ꯍꯥꯏꯁꯦ ꯐꯣꯟꯗ ꯑꯣꯏꯅ ꯌꯦꯡꯗꯣꯏꯅꯦ
ꯎꯝ ꯇꯤꯕꯤꯗ ꯌꯦꯡꯉꯦ
ꯎꯝ ꯅꯨꯡꯉꯥꯏꯔꯝꯃꯅꯦ ꯑꯈꯣꯏꯗꯤ ꯐꯣꯟꯗ ꯑꯥ ꯑꯦꯝ ꯕꯤꯗꯤ ꯂꯣꯏꯔꯦ ꯀꯣꯟꯅꯗꯦ ꯑꯗꯨꯝ
ꯑꯦꯛꯁꯇ꯭ꯔꯥ ꯍꯥꯞꯄꯒ ꯌꯦꯡꯗ꯭ꯔꯒꯗꯤ
ꯎꯝ ꯌꯦꯉꯣꯅꯦ ꯑꯁ ꯊꯤꯛ ꯔꯤ ꯏꯟꯁꯥꯡꯅꯣ ꯈꯪꯗꯔꯦ ꯀꯥꯎꯈ꯭ꯔꯦ ꯑꯦ ꯑꯁ ꯀꯣꯛꯁꯦ ꯌꯥꯗ꯭ꯔꯦ
ꯎꯝ ꯍꯧꯔꯕ
ꯍꯣ ꯊꯣꯛꯇ꯭ꯔꯦ ꯑꯦ ꯀꯥꯔꯣꯠ ꯀꯥꯔꯣꯠꯗꯣ
ꯑꯥ
ꯑꯗꯨꯅꯦ ꯑꯗꯨꯒ ꯎꯝ ꯎꯝ ꯅꯠꯇꯦ ꯁꯧꯒꯔꯤ ꯌꯥꯎꯗꯦꯍꯦ ꯁꯧ ꯁꯧꯒ꯭ꯔꯤ ꯐꯪꯗ꯭ꯔꯦ ꯎꯗꯕ ꯀꯨꯏꯔꯦ
ꯈꯣꯏꯗ ꯃꯌꯥꯝ ꯂꯩꯌꯦ
ꯆꯥꯕ ꯐꯪꯕ꯭ꯔꯣ ꯆꯥꯕ꯭ꯔꯣ ꯅꯣꯏꯁꯨ
ꯆꯥꯏꯌꯦ ꯁꯧꯒ꯭ꯔꯤꯗꯣ ꯑꯩꯗꯤ ꯉꯁꯤ ꯁꯧꯒ꯭ꯔꯤ ꯆꯥꯔꯕꯅꯦ ꯑꯃꯗꯨ ꯆꯥꯅꯤꯡꯗꯕꯒꯤ
ꯎꯝ
ꯍꯋꯥꯏ ꯆꯥꯅꯤꯡꯗꯗꯅ ꯁꯧ
ꯊꯔꯣꯏꯗꯤ ꯆꯥꯕ ꯐꯪꯕ꯭ꯔꯣ
ꯑꯁ ꯊꯔꯣꯏꯗꯤꯅꯦ ꯆꯥꯏꯌꯦ ꯅꯍꯥꯟ ꯂꯤꯁꯤꯡ ꯑꯃꯒ ꯆꯅꯤꯄꯥꯟꯒꯤ
ꯎꯝ
ꯂꯣꯏꯅꯃꯛꯀꯤ ꯂꯩꯔꯒ ꯑꯉꯥꯡ ꯂꯣꯏꯅꯃꯛꯀꯤ ꯂꯩꯔꯒ ꯑꯦꯁ ꯇꯕ ꯑꯍꯨꯝ ꯃꯔꯤ ꯀꯛꯄꯁꯤꯗꯤ ꯏꯃꯥꯏ ꯈꯨꯠꯁꯤꯗꯤ
ꯅꯨꯡꯉꯥꯏꯔꯝꯅꯤꯌꯦ
ꯏꯁ ꯈꯨꯋꯥꯡꯒ ꯂꯣꯏ ꯅꯥꯕꯤ ꯈꯨꯠꯀ ꯂꯣꯏ ꯅꯥꯕꯤ
ꯂꯥꯁꯇ ꯃꯅꯤꯡ ꯃꯃꯥꯡ ꯃꯃꯥꯡ ꯀꯛꯑꯒꯅ ꯃꯅꯤꯡ ꯀꯛꯅꯤꯡꯗꯕ ꯃꯅꯤꯡ ꯀꯛꯑꯒ ꯃꯃꯥꯡ ꯀꯛꯅꯤꯡꯗꯕ ꯐꯥꯎꯔꯛꯑꯕꯅꯤ ꯌꯥꯝꯃꯟ ꯕꯡꯒꯤ
ꯎꯝ
ꯍꯦ ꯍꯦ
ꯎꯝ
ꯆꯥꯕ ꯃꯤꯅ ꯌꯥꯅ ꯌꯥꯅꯕ ꯆꯥꯔꯣ ꯍꯥꯏꯔꯒ ꯑꯄꯤꯛ ꯑꯄꯤꯛꯄꯁꯤꯗꯤ ꯑꯗꯨꯝ ꯍꯥꯞ ꯆꯜꯂꯕ ꯊꯔꯣꯏꯁꯦ ꯑꯔꯥꯏꯕ ꯊꯕꯛꯇꯤ ꯅꯠꯇꯦ ꯍꯥ
ꯂꯧꯕꯨꯛꯀꯤꯔꯣ
ꯑꯧ ꯂꯧꯕꯨꯛꯀꯤ ꯍꯅꯨꯕꯤ ꯑꯅꯤꯅ ꯌꯣꯜꯂꯛꯄ꯫ ꯆꯥꯝꯃꯒꯤ ꯀꯧꯇꯥ ꯑꯍꯨꯝ ꯑꯍꯨꯝ ꯇꯧꯕꯤ꯫
ꯑꯁ ꯌꯥꯝ ꯍꯣꯡꯉꯤꯅꯦ ꯑꯗꯨꯗꯤ꯫
ꯑꯧ ꯑꯗꯨꯁꯨ ꯃꯌꯥꯝ ꯂꯩꯩꯕꯩꯅꯦ ꯏꯁ ꯊꯔꯣꯏ ꯆꯥꯝꯃꯒꯤ ꯀꯧꯇꯥ ꯑꯍꯨꯝꯗ ꯂꯨꯄꯥ ꯂꯤꯁꯤꯡ ꯑꯃ ꯒ ꯆꯅꯤꯄꯥꯥꯟꯒꯤ ꯂꯩꯕꯁꯦ ꯑꯔꯥꯏꯕ ꯊꯔꯣꯏꯗꯤ ꯅꯠꯇ꯭ꯔꯦꯍꯦ꯫
ꯑꯥꯎ ꯌꯥꯝ ꯃꯝꯒꯅꯤ ꯑꯩꯈꯣꯏꯁꯨ ꯉꯔꯥꯡ ꯀꯧꯇꯥ ꯑꯅꯤ ꯂꯣꯏꯅ ꯆꯥꯊꯣꯛꯈ꯭ꯔꯦ꯫ ꯃꯁꯤꯡ ꯃꯁꯤꯡ ꯊꯤꯕꯗ ꯆꯍꯨꯝ ꯍꯦꯜꯂꯦ
ꯃꯤ ꯑꯃꯈꯛ
ꯍꯥꯎꯋꯦ ꯅꯠꯇꯦꯍꯦ ꯃꯤ ꯑꯍꯨꯝꯅ
ꯑꯣ
ꯏꯃꯥꯅꯦ, ꯏꯅꯥꯎꯅꯨꯄꯤꯅꯦ, ꯑꯩꯅꯦ꯫
ꯑꯥ
ꯃꯅꯦꯒꯤꯗꯤ ꯄꯥꯗꯦ ꯇꯣꯉꯥꯟ ꯊꯝꯃꯦ꯫ ꯑꯈꯣꯏ ꯑꯍꯨꯝꯒꯤ ꯆꯍꯨꯝ ꯍꯦꯜꯂꯦ꯫ ꯌꯥꯕꯅꯦ ꯉꯔꯥꯡ ꯊꯣꯡꯕꯅꯦ ꯑꯗꯨꯒ ꯎꯝ ꯃꯣꯔꯣꯛ ꯍꯥꯞꯄꯒ ꯃꯦꯠꯄ ꯍꯥꯞꯄꯗꯣ ꯑꯗꯨꯁꯨ ꯑꯧ ꯔꯣ ꯏꯔꯣꯝꯕ ꯍꯥꯏꯕ ꯇꯥꯔꯦ ꯑꯗꯨꯁꯨ ꯑꯅꯤꯅꯦ ꯃꯊꯦꯜ ꯑꯅꯤꯅꯦꯕꯀꯣ
ꯎꯝ
ꯑꯁ ꯂꯣꯢꯔꯦ ꯆꯤꯝꯕꯥꯥꯟ ꯆꯤꯝꯕꯥꯥꯟ ꯁꯤꯗꯤ ꯗꯣꯔꯦ ꯍꯦ ꯋꯥ ꯉꯥꯡꯕ ꯐꯥꯎ ꯌꯥꯗ꯭ꯔꯦ ꯂꯨꯝꯕꯅ
ꯋꯥ ꯉꯥꯡꯕꯗ ꯌꯦꯡꯗꯕꯗ ꯅꯊꯟꯇ ꯅꯆꯤꯟꯕꯥꯟ ꯎꯕ꯭ꯔꯥ?
ꯐꯥꯎꯕꯗꯣ꯫
ꯅꯣꯡꯅꯤꯡꯉꯦ
ꯅꯣꯛꯅꯤꯡꯕꯅꯦ
ꯆꯥꯅꯤꯡꯉꯦ ꯃꯣꯔꯣꯛ ꯁꯥꯔꯀꯥꯟꯗ ꯍꯥꯎꯋꯦꯀꯣ꯫ ꯁꯥꯗ꯭ꯔꯒꯗꯤ ꯑꯩꯗꯤ ꯍꯥꯎꯗꯦ ꯅꯥꯟꯅꯥꯟ ꯂꯥꯎꯔꯒ꯫
ꯎꯝ ꯎꯁ ꯁꯥꯃꯟꯗꯅ ꯉꯔꯥꯡꯗꯤ ꯀꯣꯛ ꯉꯥꯎꯕꯅꯦ꯫
ꯑ
ꯌꯥꯝꯁꯨ ꯆꯥꯕ
ꯎꯝ ꯆꯥꯅꯤꯡꯉꯦ ꯊꯔꯣꯏꯗꯤ ꯑꯩꯗꯤ꯫ ꯑꯉꯥꯡ ꯑꯣꯏꯔꯤꯀꯥꯟꯗꯗꯤ ꯁꯨꯡꯆꯥ ꯆꯥꯅꯤꯡꯗꯦ ꯊꯔꯣꯏ ꯊꯣꯡꯉꯦꯅ ꯆꯐꯨꯒ ꯊꯨꯒꯥꯏꯗꯅ ꯏꯁ ꯅꯤꯡꯁꯡꯉꯦ ꯍꯧꯖꯤꯛꯇꯤ ꯌꯥꯝ ꯆꯥꯅꯤꯡꯒ꯭ꯔꯦ
ꯕꯖꯥꯔ ꯆꯠꯂꯗꯤ ꯑꯃꯨꯛ ꯂꯩꯗꯣꯏꯅꯦ ꯍꯥꯎꯋꯦ ꯃꯥꯁꯨ ꯆꯥꯅꯤꯡꯉꯦꯕ ꯊꯔꯣꯢꯅ ꯍꯥꯎꯋꯦ ꯍꯥꯏꯌꯦ
ꯎꯝ ꯍꯥꯎꯖꯠꯅ ꯂꯣꯏ ꯑꯁꯤ ꯕꯖꯥꯔ ꯆꯠꯇ꯭ꯔꯒꯖꯨ ꯅꯣꯏ ꯑꯅꯛꯄꯗ ꯂꯩꯇ꯭ꯔꯣ ꯀꯩꯊꯦꯜ ꯃꯆꯥꯗ ꯊꯣꯛꯂꯛꯑꯣ
ꯂꯩꯇꯦ ꯁꯦꯠꯅꯛꯄꯗ ꯂꯩꯇꯦ
ꯑꯁ ꯆꯥꯅꯤꯡꯉꯦ ꯊꯔꯣꯏꯗꯤ ꯑꯩꯁꯨ ꯌꯥꯝꯅ ꯆꯥ ꯐꯪꯗꯦ ꯑꯩꯗꯤ ꯉꯔꯥꯡ ꯄꯀꯧꯔꯥꯗꯣ
ꯎꯝ
ꯑꯈꯣꯏꯗꯤ ꯁꯒꯣꯜꯁꯦꯟꯖꯦ ꯄꯀꯧꯔꯥ ꯇꯥꯏꯑꯕ ꯄꯀꯧꯔꯥꯗꯣ ꯑꯁ ꯃꯤ ꯑꯃ ꯑꯅꯤ ꯈꯛꯇꯪꯒꯤ ꯊꯣꯡꯕꯗꯨꯅ ꯍꯥꯎꯕ ꯋꯥꯅꯦ ꯃꯩꯌꯥꯝꯒꯤ ꯊꯣꯡꯔꯛꯄꯗꯨꯗꯤ ꯆꯞ ꯐꯨꯃꯟ ꯆꯐꯨ ꯑꯆꯧꯕꯗꯨꯗ ꯇꯥꯎ ꯇꯥꯎ ꯔꯩꯕꯤꯠ ꯀꯔꯤꯅꯣꯝ ꯃꯥꯟꯕꯅꯦ ꯆꯥꯅꯤꯡꯉꯦ ꯑꯩ ꯁꯨꯛꯆꯥ ꯆꯥꯗꯦ ꯏꯁꯤꯡ ꯐꯖꯅ ꯍꯩꯖꯤꯟꯗꯕꯒꯤ ꯑꯧ ꯑꯗꯨ ꯃꯥꯟꯕꯒꯤ ꯑꯩ ꯁꯨꯛꯆꯥ ꯆꯗꯦ ꯈꯨꯃꯥꯟꯅꯦ ꯏꯁ ꯏꯁꯤꯡ ꯐꯖꯅ ꯍꯩꯗ ꯗꯕꯒꯤ ꯇꯥꯎ ꯂꯩꯕꯗꯣ ꯑꯗꯨ ꯌꯥꯝ ꯃꯥꯟꯕꯅꯦ ꯑꯗꯨꯒꯤ ꯑꯩ ꯆꯥꯅꯤꯡꯗꯗꯅꯅꯦ
ꯁꯧꯒ꯭ꯔꯤꯒ ꯈꯥꯃꯦꯟ ꯑꯈꯥꯕꯤꯒ ꯊꯣꯡꯉꯒ ꯕꯥꯏꯄꯦꯒ ꯏꯕꯥꯅꯤꯗꯤ ꯃꯊꯛꯇ ꯑꯣꯏꯅ ꯆꯥꯔꯦ ꯀꯤꯠꯆꯟꯗ ꯆꯥ ꯇꯕꯤꯗ ꯑꯦꯁ ꯁꯦꯠꯊꯕꯅꯦ ꯑꯩꯅ ꯌꯥꯏꯔꯤꯄꯣꯛꯇꯒꯤ ꯏꯃꯥꯟꯅꯕꯤ ꯑꯃ ꯆꯠꯂꯦꯅ ꯀꯩꯅꯣ ꯑꯣꯛ ꯃꯔꯤꯟꯗꯣ
ꯑꯥ
ꯑꯣꯛ ꯃꯣꯔꯦꯟ ꯌꯩꯗ ꯑ ꯃꯩꯗ ꯌꯥꯏꯕꯗꯣ ꯑꯥ ꯕꯔꯕꯤꯀꯤꯜꯄ ꯇꯧꯕꯗꯣ
ꯎꯝ
ꯗꯨꯗꯣ ꯆꯥꯝꯃꯒꯤ ꯇꯔꯥ ꯇꯔꯥ ꯇꯧꯋꯦ ꯍꯥꯏꯌꯦ ꯑꯥ ꯀꯛꯑꯒ ꯑ
ꯑꯦ ꯑꯗꯨꯗꯤ
ꯆꯥꯝꯃꯒꯤ ꯇꯔꯥꯗꯣ ꯎꯝ ꯄꯤꯁ ꯇꯔꯥ ꯇꯧꯋꯦꯅ ꯆꯅꯤꯒꯤ ꯂꯧꯔꯛꯑꯣꯅ ꯑꯩꯖꯨ ꯄꯩꯁꯥꯗꯤ ꯂꯩꯇꯦꯕꯀꯣ ꯑꯗꯣ ꯄꯀꯧꯔꯥꯒꯤꯗꯃꯛ ꯈꯜꯂꯒ ꯑꯩꯁꯦ ꯆꯔꯥ ꯍꯦꯟ ꯇꯥꯔꯦꯅ ꯄꯥ ꯆꯅꯤ ꯆꯍꯨꯝ ꯆꯥꯝꯃꯔꯤꯒ ꯂꯩꯕꯗꯣ ꯂꯩꯊꯣꯛꯄꯅꯤꯗꯅ ꯆꯥꯊꯣꯛꯄꯅꯤꯗꯅ
ꯑꯁ ꯌꯥꯝꯅ ꯍꯣꯡꯉꯦꯍꯦ ꯑꯗꯨꯗꯤ ꯆꯥꯝꯃꯒꯤ ꯇꯔꯥ ꯍꯥꯏꯔꯗꯤ ꯁꯤꯗꯦ ꯑꯈꯣꯏ ꯑꯅꯛ ꯑꯅꯛ ꯄꯗꯨꯁꯨ ꯐꯪꯗꯤ ꯐꯪꯉꯦ ꯆꯥꯝꯃꯒꯤ ꯑꯍꯨꯝ ꯑꯗꯨꯁꯨ ꯃꯆꯥ ꯃꯆꯥ
ꯎꯝ ꯁꯤꯗꯗꯤ
ꯂꯤꯁꯤꯡꯒꯤ ꯂꯤꯁꯤꯡꯒꯤ ꯂꯩꯔꯒ ꯆꯥꯔꯁꯨ ꯀꯣꯟꯅꯔꯣꯏꯕ ꯂꯤꯁꯤꯡ ꯑꯃꯒꯤ
ꯈꯨꯠꯁꯥ ꯈꯨꯠꯁꯥꯃꯨꯛ ꯁꯥꯡꯉꯦ ꯑꯗꯨꯝ ꯁꯥꯡꯉꯦ ꯑꯗꯨꯝ
ꯑꯣ ꯀꯔꯤ ꯃꯔꯤꯟ ꯑꯣꯏꯕ꯭ꯔꯥꯀꯣ ꯑꯗꯨꯗꯤ
ꯑꯣꯛ ꯃꯔꯤꯟꯅꯦꯕꯀꯣ ꯑꯣꯛ ꯃꯔꯤꯟꯗꯣ ꯑ ꯀꯔꯤ ꯁꯥꯅꯣꯡ ꯀꯔꯤꯅꯣ ꯃꯔꯣꯏ ꯃꯉꯥꯝ ꯑꯝꯇ ꯍꯥꯞ ꯇꯕ ꯍꯞꯇꯕꯤꯗ ꯃꯠ ꯔꯤꯟ ꯑꯣꯡꯒꯤ ꯃꯔꯤꯟ ꯃꯔꯤꯟ ꯈꯛꯇꯪ ꯑ ꯃꯣꯏ ꯀꯩꯅꯣ ꯕꯔꯕꯤꯀ꯭ꯌꯨ ꯇꯧꯕ ꯑꯗꯨꯗꯣ ꯍꯣꯔꯦꯟ ꯑꯩ ꯊꯥꯕꯤꯔꯛ ꯀꯦꯅꯦ ꯃꯑꯣꯡꯗꯣ ꯌꯦꯡꯉꯣ ꯍꯥꯎꯒꯔꯖꯥꯠꯅꯤ ꯌꯦꯡꯕꯗꯒ ꯇꯤꯟ ꯇꯥꯕꯅꯤ ꯏꯕꯦꯝ
ꯈꯣꯏꯁꯨ ꯍꯌꯦꯡ ꯑ ꯁꯟ ꯃꯅꯨꯡꯁꯥ ꯆꯥꯥꯁꯦ ꯍꯥꯏꯅ ꯇꯧꯕꯅꯦ
ꯅꯣꯏꯗꯤ ꯑꯗꯨꯗꯗꯤ ꯅꯛꯄꯅꯤꯅ ꯂꯧꯕ ꯌꯥꯏ
ꯑ ꯅꯛꯑꯦ ꯅꯍꯥꯟꯁꯨ ꯑ‌ ꯆꯥꯏꯌꯦ ꯌꯥꯝ ꯍꯥꯎꯋꯦ
ꯎꯝ ꯑꯩ ꯏꯃꯥꯟꯅꯕꯤ ꯑꯃꯗꯣ
ꯑꯧ
ꯑꯄꯤꯛꯄꯤꯗꯣ ꯃꯥꯁꯨ ꯑꯗꯨ ꯆꯥꯅꯤꯡꯉꯦꯅ ꯍꯥꯏꯕ ꯀꯨꯏꯔꯦ ꯂꯩꯐꯝꯗꯤ ꯁꯨꯛꯂꯩ ꯂꯩꯇꯕ ꯍꯥꯏ ꯍꯥꯏꯔꯒ ꯑꯗꯨꯝ ꯍꯋꯥꯏ ꯆꯥꯕ
ꯁꯟ ꯃꯅꯨꯡ ꯁꯥ ꯆꯥꯅꯤꯡꯉꯦ ꯑꯗꯨ ꯃꯅꯨꯡ ꯁꯥ ꯆꯥꯅꯤꯡꯉꯦ ꯍꯋꯥꯏꯗ ꯍꯦꯛ ꯇꯥꯕ
ꯍꯩꯌꯦꯡ ꯑꯩꯈꯣꯏ ꯊꯣꯡꯔꯗꯤ ꯐꯣꯇꯣ ꯀꯥꯞꯄꯒ ꯊ ꯊꯥꯔꯛꯀꯦ ꯊꯥꯔꯛꯄꯤꯒꯦ
ꯐꯣꯟ ꯊꯨꯒꯥꯏꯒꯦ ꯊꯥꯔꯛꯑꯣ
ꯍꯝ
ꯀꯥꯂꯦꯟꯗꯤ ꯀꯥꯂꯦꯟꯅꯦꯕꯀꯣ ꯑꯩꯒꯤ ꯈꯣꯡꯁꯦ ꯌꯥꯝ ꯏꯪꯉꯦ ꯍꯧꯖꯤꯛ ꯈꯨꯏꯪ ꯑꯃ ꯇꯧꯋꯦ ꯃꯣꯖꯥ ꯂꯧꯊꯣꯛꯈꯤꯕꯒꯦ
ꯎꯝ
ꯏꯁꯥꯗꯤ ꯌꯥꯝ ꯁꯥꯒꯅꯤꯕ ꯑꯩꯒꯤ ꯈꯣꯡꯁꯤꯗꯤ ꯈꯨꯏꯪ ꯇꯧꯋꯦ ꯑꯩ ꯍꯧꯖꯤꯛ ꯕ꯭ꯂꯦꯡꯀꯦꯠ ꯑꯊꯥꯕ ꯑꯃ ꯎꯞꯄꯒ ꯌꯦꯠꯂꯒ ꯊꯝꯕꯅꯦ ꯑꯗꯨꯁꯨ ꯑꯗꯨꯝ ꯏꯪꯉꯤꯗꯣ ꯂꯨꯝꯃꯨ ꯌꯥꯗꯦ
ꯃꯅꯨꯡꯒꯤ ꯃꯅꯨꯡꯒꯤ ꯀꯔꯤ ꯀꯔꯤ ꯌꯥꯔꯛꯇ꯭ꯔ ꯖꯥꯠꯂ ꯆꯦꯛꯑꯞ ꯈꯔ ꯇꯧꯊꯣꯛꯑꯣ ꯅꯠꯇ꯭ꯔꯗꯤ ꯌꯥꯔꯣꯏ ꯍꯦ
ꯏꯪꯕꯁꯤꯅ ꯌꯥꯔꯛ ꯃꯅꯨꯡꯒꯤ ꯄꯥꯠ ꯅꯨꯡ ꯀꯔꯤ ꯅꯨꯡ ꯌꯥꯔꯛꯇꯕ꯭ꯔꯥ ꯑꯃꯗꯨ ꯑꯩ ꯏꯃꯥꯟꯅꯕꯤ ꯑꯃꯗꯨꯅ ꯁꯥꯕꯗ ꯇꯨꯝꯕ ꯉꯝꯗꯦ ꯍꯥꯏ
ꯑꯣ ꯑꯩꯈꯣꯏꯗꯤ
ꯑꯩꯗꯤ ꯏꯪꯉꯦ ꯈꯨꯏꯪ ꯑꯃꯅꯦ ꯍ ꯑꯗꯨꯒ
ꯄ꯭ꯔꯣꯕ꯭ꯂꯦꯝ ꯑꯃ ꯂꯩꯔꯝꯒꯅꯤ ꯁꯥꯕꯒꯤꯁꯨ
ꯁꯥꯔꯀꯥꯟꯗ ꯅꯣꯏ ꯇꯨꯝꯕ ꯌꯥꯗꯦꯗꯅ ꯅꯣꯏꯁꯨ ꯇꯨꯝꯕ ꯌꯥꯔꯝꯃꯣꯏꯕ ꯁꯥꯔꯀꯥꯟꯗ ꯑꯈꯣꯏꯁꯨ ꯏꯪꯉꯀꯥꯟꯗ ꯇꯨꯝꯕ ꯌꯥꯗꯦ
ꯑꯈꯣꯏꯗꯤ ꯎꯝ ꯁꯥꯃꯟꯗꯅ ꯐꯃꯨꯡꯗ ꯇꯨꯝꯅꯤꯡꯗ꯭ꯔꯦ ꯃꯈꯥꯗ ꯃꯈꯥꯗ ꯑꯣꯏꯅ ꯃꯦꯇ꯭ꯔꯦꯁꯇꯨ ꯊꯥꯔꯒ ꯑꯗꯨꯝ ꯇꯨꯝꯃꯦꯕ ꯑꯗꯨ ꯁꯥꯃꯟꯗꯅ ꯈꯣꯡꯁꯦ ꯀꯔꯤ ꯍꯥꯏꯕ꯭ꯔꯥ ꯈꯣꯡꯁꯤ ꯃꯈꯥꯒꯤꯁꯦ ꯏꯁꯥ ꯁꯥꯃꯟꯅ ꯑꯣ ꯈꯣꯡꯌꯥ ꯍꯥꯏꯕ꯭ꯔꯥ ꯑꯦ ꯁꯥꯃꯟꯗꯅ ꯃꯄꯥꯟꯗ ꯎꯝ ꯐ꯭ꯂꯣꯔꯗ ꯗꯨꯝ ꯊꯝꯃꯒ ꯇꯨꯝꯕꯅꯦꯕ
ꯆꯊꯥꯎ ꯇꯩꯔꯗꯤ ꯐꯩ ꯍꯥꯏꯌꯦ
ꯑꯁ ꯑꯗꯨꯁꯨ ꯇꯩꯅꯤꯡꯗꯕ ꯁꯥꯕ ꯀꯥꯟꯁꯤꯗ
ꯏꯃꯥꯟꯅꯕꯤꯗꯤ ꯍꯦꯟꯃꯟꯒ꯭ꯔꯦ ꯑꯩ ꯇꯨꯝꯕ ꯌꯥꯗ꯭ꯔꯦ ꯃꯤꯅ ꯐꯩ ꯍꯥꯏꯌꯦ ꯑꯩ ꯐꯒꯠ ꯐꯥꯕ꯭ꯔꯥ ꯌꯦꯡꯒꯦꯅ ꯃꯥꯁꯨ ꯑꯆꯥꯊꯥꯎ ꯕꯣꯇꯜ ꯑꯃ ꯄꯨꯈꯠꯈꯤꯕꯅꯦ ꯇꯩꯔꯤꯔꯥ ꯇꯩꯗ꯭ꯔꯤꯔꯥ ꯈꯪꯗꯦ ꯏꯁꯇꯥꯔꯇꯤꯡꯗꯤ ꯌꯥꯝ ꯐꯖꯕꯀꯣ ꯑꯦꯟꯗꯤꯡꯗ ꯀꯔꯤ ꯐꯤꯕꯝꯗ ꯂꯥꯛꯀꯗ꯭ꯔꯥ ꯈꯪꯗꯦ ꯍꯌꯦꯡ ꯉꯁꯤ ꯍꯌꯦꯡ
ꯇꯩꯕ꯭ꯔꯥ ꯇꯩꯗꯕ꯭ꯔꯥ ꯐꯕ꯭ꯔꯥ ꯐꯠꯇꯕ꯭ꯔꯥ ꯍꯥꯏꯕꯗꯣ ꯍꯪꯉꯨ ꯐꯩ ꯍꯥꯏꯔꯗꯤ ꯑꯩꯁꯨ ꯎꯝ ꯇꯧꯒꯦ ꯍꯥꯏꯕ
ꯊꯝꯃꯣ